ꯇꯥꯕ꯭ꯔꯣ
ꯑꯣ ꯇꯥꯏꯌꯦ ꯇꯥꯏꯌꯦ꯫
ꯅꯣꯏꯒꯤ ꯀꯥꯂꯦꯟ ꯁꯨꯇꯤ ꯊꯥꯗ꯭ꯔꯣ ꯅꯣꯏꯁꯦ
ꯑꯩꯈꯣꯏ ꯀꯥꯂꯦꯟ ꯁꯨꯇꯤ ꯊꯥꯗꯦ ꯑꯩꯈꯣꯏꯒꯤ ꯇꯔꯒꯤ ꯇꯥꯝ ꯇꯧꯈ꯭ꯔꯗꯤ ꯁꯤꯃꯤꯁꯇꯔ ꯑꯦꯟ ꯇꯥꯝ ꯂꯣꯏꯔꯒ ꯕ꯭ꯔꯦꯛ ꯊꯥꯅꯤ ꯑꯗꯨꯈꯛꯇꯅꯦ ꯑꯗꯨꯒ ꯁꯝꯃꯔ ꯚꯦꯀꯦꯁꯟ ꯀꯩꯀꯩ ꯑꯃꯇꯥ ꯅꯥꯏꯗꯦ
ꯀꯔꯤꯍꯥꯢꯕ
ꯅꯠꯇꯦ ꯑꯩꯈꯣꯏꯒꯤ ꯁꯤꯦꯃꯤꯁꯇꯔ ꯈꯨꯗꯤꯡꯒꯤꯀꯣ
ꯍꯣꯏ
ꯁꯦꯃꯤꯁꯇ꯭ꯔ ꯈꯨꯗꯤꯡꯒꯤ ꯅꯨꯃꯤꯠ ꯇꯦꯟ ꯗꯦꯖꯀꯨꯝꯕ ꯑꯗꯨꯒꯨꯝꯕ ꯊꯥꯔꯝꯃꯦ ꯑꯗꯨꯅ ꯂꯣꯏꯔꯦ ꯑꯗꯨ ꯅꯠꯇꯅꯗꯤ ꯊꯥꯗꯦ
ꯑꯥ
ꯑꯩꯈꯣꯏꯗꯤ ꯌꯥꯝꯅ ꯁꯤꯒꯨꯝꯕ ꯁꯨꯇꯤ ꯊꯥꯕꯁꯦ ꯌꯥꯝ ꯋꯥꯠꯂꯤꯦꯗ ꯐꯪꯗꯕꯗꯣ
ꯑꯥ ꯁꯤ ꯂꯣꯏꯔꯒ ꯅꯪ ꯀꯔꯤ ꯇꯧꯔꯅꯤ
ꯑꯣ ꯁꯤ ꯂꯣꯏꯔꯒ ꯑꯩ ꯏꯔꯨꯖꯒꯦ ꯍꯥꯏꯅ ꯈꯜꯂꯦ
ꯅꯠꯇꯦ ꯅꯠꯇꯦ ꯅꯪ ꯇꯝꯕꯗꯣ
ꯑꯣ ꯑꯣ ꯑꯣ ꯑꯣ ꯑꯗꯨ ꯁꯤ ꯇꯝꯕ ꯂꯣꯏꯔꯗꯤ ꯑꯩꯗꯣ ꯑꯗꯨꯝ ꯑꯗꯨ ꯀꯧꯔꯛ ꯑꯦꯛꯖꯥꯝ ꯊꯥꯅꯤꯡꯉꯦ ꯑꯗꯨ ꯅꯠꯇ꯭ꯔꯒꯅ ꯃꯈꯥ ꯇꯝꯊ ꯐꯅꯕ ꯑꯃꯨꯛ ꯊꯥꯅꯤꯡꯉꯦ
ꯃꯁꯇ꯭ꯔ
ꯎꯝ
ꯑꯥ ꯑꯥ ꯂꯦꯛꯆ꯭ꯔ ꯑꯣꯟꯕ ꯌꯥꯔꯦ
ꯗꯤ ꯑꯣ ꯑꯥ ꯑꯥ ꯑꯗꯨꯒ ꯇꯜꯂꯒꯅ ꯑꯗꯨꯝ ꯀꯩꯅꯣ ꯃꯣꯏ ꯀꯧꯔꯛꯄꯗꯣ ꯉꯥꯏꯔꯒ ꯑꯃꯨꯛ ꯃꯇꯝ ꯃꯥꯡꯕꯗꯣ ꯑꯃꯨ ꯑꯩꯗꯣ ꯀꯩ ꯑꯩ ꯐꯥꯔꯁ ꯏꯌꯥꯔ ꯈꯛ ꯉꯥꯏꯔꯤꯗ
ꯆꯍꯤ ꯃꯔꯤꯔꯣꯝ ꯑꯍꯨꯝꯔꯣ ꯃꯔꯤꯅꯦ
ꯑꯥ ꯆꯍꯤ ꯃꯔꯤ
ꯌꯥꯝ ꯂꯩꯌꯦꯀꯣ
ꯎꯝ
ꯆꯍꯤ ꯀꯌꯥ ꯁꯨꯔꯒꯦ꯫
ꯆꯍꯤ ꯑꯅꯤ ꯁꯨꯗꯧꯔꯦ꯫
ꯅꯪ ꯍꯥꯏꯕꯅꯤ꯫
ꯑꯣ ꯑꯩꯔꯣ꯫
ꯀꯨꯟ ꯍꯦꯜꯂꯕꯣ꯫
ꯑꯃꯥ꯫ ꯀꯨꯟ ꯑꯃ ꯀꯨꯟ ꯑꯃꯗꯤ ꯁꯨꯗ꯭ꯔꯤꯕ ꯑꯗꯨꯏ ꯀꯨꯟ ꯑꯃ ꯁꯨꯅꯕ꯫ ꯔꯦꯅꯤꯡ ꯍꯥꯏꯇꯥꯔꯦ꯫
ꯑꯩꯗꯤ ꯑꯅꯤ ꯁꯨꯔꯦ꯫
ꯑꯣ꯫ ꯎꯝ ꯋꯥꯔꯤ ꯁꯥ ꯁꯅꯥꯕꯁꯦ ꯍꯥꯥ꯫
ꯀꯣꯆꯤꯡꯒꯨꯝꯕ ꯂꯧꯗꯦꯀꯣ꯫
ꯑ ꯂꯧꯗꯦ ꯀꯣꯆꯤꯡꯒꯨꯝꯕꯗꯤ꯫ ꯅꯪꯉꯤꯗꯨꯗꯤ ꯀꯣꯆꯤꯡ ꯂꯧꯔꯒ ꯀꯩꯅꯣ ꯇꯧ
ꯍꯥ꯫
ꯅꯪꯒꯤꯗꯨ ꯀꯣꯆꯤꯡ ꯂꯧꯔꯒ ꯅꯣꯏꯁꯨ ꯑꯦꯛꯖꯥꯝ ꯊꯥꯕ꯭ꯔꯕ꯫ ꯍꯥꯏꯗꯤ ꯀꯣꯆꯤꯡ ꯂꯧꯔꯒ ꯅꯪꯒꯤ ꯑꯗꯨ ꯇꯧ ꯂꯧꯔꯒ ꯑꯦꯛꯖꯥꯝ ꯊꯥꯔꯒ ꯑꯗꯨꯒ ꯐꯥꯎꯔꯒ ꯇꯝꯕꯕ꯭ꯔꯥ ꯑꯣ ꯑꯣ꯫
ꯑꯦꯟꯇ꯭ꯔꯥꯟꯁ ꯊꯥꯕꯅꯦ꯫
ꯑꯥ ꯑꯣ ꯑꯣ ꯑꯩꯩꯌꯦ꯫ ꯅꯪꯒꯤꯗꯨꯅ ꯀꯩ ꯀꯩꯅ ꯍꯧꯕ ꯑꯣꯏꯗꯣꯏꯅꯣ꯫
ꯍꯥꯥ꯫
ꯅꯪꯒꯤꯗꯨꯅ ꯅꯪꯅ ꯍꯧꯖꯤꯛ ꯇꯝꯃꯤꯕꯗꯨꯅ ꯀꯩꯅ ꯍꯧꯒꯦꯕ ꯍꯥꯏꯗꯤ ꯃꯃꯤꯡꯗꯣ꯫ ꯑꯣ ꯇꯤꯅ ꯍꯧꯕ꯫
ꯍꯣꯏ꯫ ꯑꯣ ꯑꯣ ꯑꯣꯑꯣ꯫
ꯑꯩꯒꯤ ꯏꯃꯥꯟꯅꯕꯤ ꯑꯃ
ꯑꯣ꯫
ꯃꯗꯣ ꯑꯃ
ꯑꯥ꯫
ꯅꯣꯏꯗꯨ ꯆꯍꯤ ꯑꯍꯨꯝ ꯈꯛꯇꯔꯥ꯫
ꯑꯍꯨꯝ ꯇꯧꯕꯅꯦ꯫
ꯎꯝ ꯍꯣꯏ ꯍꯣꯏ꯫
ꯑꯗꯨ ꯂꯥꯟ ꯊꯣꯛꯑꯅꯤꯌꯨ ꯃꯉꯥ ꯑꯩꯗꯤ ꯆꯍꯤ ꯀꯩꯅꯣꯗꯒꯤ ꯅꯥꯏꯟꯇꯤꯟꯗꯒꯤꯔ꯫ ꯅꯥꯏꯟꯇꯤꯟꯗꯒꯤꯔ ꯍꯧꯕꯅꯦꯕ ꯑꯩꯒꯤ ꯀꯩꯅꯣꯁꯦ ꯗꯤꯒ꯭ꯔꯤꯁꯦ꯫
ꯎꯝ꯫
ꯅꯥꯏꯟ ꯇ꯭ꯋꯦꯟꯇꯤ ꯇꯨ ꯇ ꯋꯥꯟ ꯇ꯭ꯋꯦꯟ ꯇꯨ ꯍꯣꯏ ꯅꯥꯏꯟꯇꯤꯟꯗꯒꯤꯅꯦ꯫ ꯆꯍꯤ ꯅꯥꯏꯟꯇꯤꯟ ꯑꯩꯒꯤ ꯆꯍꯤ ꯍꯥꯏꯕꯅꯦꯀꯣ꯫
ꯑꯣ ꯑꯣ ꯑꯣ꯫
ꯇꯨꯌꯦꯜꯐ ꯂꯣꯏꯕꯗꯣ ꯑꯩꯠꯇꯤꯟꯗ ꯂꯣꯏꯔꯕ꯫ ꯅꯥꯏꯟꯇꯤꯟꯗ ꯍꯥꯏꯕꯅꯦ꯫
ꯑꯥꯏꯁ꯫
ꯏꯔꯥꯡꯒ ꯌꯥꯝ ꯍꯥ꯫
ꯀꯥꯏꯗ ꯀꯥꯔꯛꯀꯦꯕ꯫
ꯑꯩꯈꯣꯏ ꯑꯩꯈꯣꯏꯔꯣꯝꯗꯨꯅꯤ ꯑꯩꯈꯣꯏ ꯈꯨꯟꯗꯨꯅꯤꯗ꯫
ꯑꯣ ꯑꯣ ꯐꯌꯦ ꯍꯣꯏ ꯍꯧꯖꯤꯛꯀꯥꯟ ꯏꯔꯥꯡ
ꯈꯪꯗ꯭ꯔꯦ꯫
ꯌꯥꯝ ꯋꯥꯏ ꯋꯥꯔꯝꯕ ꯃꯤꯁꯨ ꯌꯥꯝ ꯋꯥꯔꯝꯅꯤꯀꯣ ꯋꯥꯕ ꯃꯤꯗꯨꯗꯤ ꯎꯝ ꯍꯣꯏ꯫
ꯃꯥꯅꯦ
ꯑꯗꯨꯅꯦ ꯑꯗꯨꯝ ꯊꯥꯒꯠꯂꯛꯄꯗ ꯍꯣꯏ꯫ ꯌꯥꯝ ꯅꯨꯡꯁꯤꯕ ꯌꯥꯎꯋꯤꯗ ꯑꯗꯨꯝ ꯌꯦꯡꯉꯒ ꯎꯝ ꯋꯥꯒꯅꯤꯌꯦ
ꯄꯅꯩꯗ
ꯍꯣꯏꯣꯏ ꯑꯩꯅ ꯎꯔꯤꯕ ꯀꯥꯡꯕꯨꯗꯨꯅ ꯐꯠꯇꯕꯩꯅꯤꯗ ꯃꯣꯏꯅ ꯐꯖꯅ ꯇꯧꯒꯦ ꯍꯥꯏꯅ ꯇꯧꯔꯗꯤ ꯂꯣꯏꯈꯔꯅꯤꯗ꯫
ꯃꯥꯅꯦ
ꯃꯣꯏꯅꯕꯨ ꯃꯤꯆꯪ ꯃꯤꯈꯥꯏ ꯅꯥꯏꯗꯅ ꯐꯖꯅ ꯇꯧꯔꯗꯤ ꯁꯨꯃꯥꯏꯅꯕꯨ ꯂꯩꯔꯝꯃꯔꯣꯏ ꯅꯍꯥꯟꯅ ꯂꯣꯏꯔꯝꯃꯅꯤ꯫
ꯑꯩꯈꯣꯏꯒꯤ ꯂꯤꯗꯔꯁ ꯃꯤꯌꯥꯝꯅ ꯀꯔꯤꯒꯤꯅꯣ ꯈꯪꯗꯦ
ꯑꯗꯨ ꯃꯤꯠꯌꯦꯡꯗꯣ ꯆꯞ ꯃꯥꯟꯅꯅ ꯌꯦꯡꯕꯤꯔꯗꯤꯀꯣ
ꯋꯥꯅꯦ
ꯑꯗꯨꯅꯦ ꯑꯗꯨ ꯅꯠꯇꯗꯤ ꯁꯨꯃꯥꯏꯅꯁꯨ ꯋꯥꯔꯝꯃꯣꯏ
ꯃꯣꯕꯥꯥꯏ ꯂꯩꯇꯦ ꯑꯩꯈꯣꯏꯒꯤ ꯕꯦꯀꯞꯁꯨ ꯂꯩꯇꯦ
ꯍꯣꯏ ꯋꯥ ꯀ ꯀꯥꯡꯕꯨꯖꯔꯤ ꯋꯥ ꯑꯔꯝꯗꯣꯏꯦ
ꯁ ꯂꯩꯇꯕ ꯀꯣ
ꯎꯝ
ꯐ꯭ꯔꯦꯟ ꯂꯩꯇꯕ ꯊꯕꯛ ꯂꯩꯇꯕ ꯀꯥꯡꯕꯨꯗꯤ ꯋꯥꯅꯤꯕ
ꯋꯥꯒꯅꯤ ꯑꯩꯗꯤ ꯑꯗꯨꯝ ꯅꯣꯡꯃꯒꯤ ꯁꯨꯔꯒ ꯆꯥꯖꯕꯁꯨ ꯌꯥꯎꯔꯝꯃꯤꯀꯣ
ꯃꯥꯅꯦ
ꯎꯝ ꯎꯝ
ꯑꯗꯨ ꯑꯉꯥꯡ ꯃꯆꯥ ꯌꯥꯝꯃꯗꯤ
ꯑꯗꯨꯅꯦ ꯑꯁ ꯅꯨꯡꯉꯥꯏꯇꯦꯀꯣ ꯑꯗꯨꯝ ꯈꯜꯂꯒ ꯀꯣ꯫
ꯎꯝ
ꯑꯗꯨꯒ ꯑꯃꯨꯛ ꯑꯗꯨꯒꯤ ꯂꯥꯟꯗ ꯁꯤꯈꯤꯕ ꯃꯃꯥ ꯃꯄꯥꯒꯨꯝꯕꯁꯦ ꯌꯥꯝ ꯌꯥꯎꯔꯝꯗꯣꯏꯅꯦꯕ ꯃꯆꯥꯒ ꯂꯩꯍꯧꯔꯒ
ꯃꯥꯅꯦ ꯃꯥꯅꯦ꯫
ꯑꯗꯨꯅꯦ ꯑꯁ ꯑꯗꯨꯒꯩꯗꯣ ꯈꯜꯂꯒ ꯌꯥꯝ ꯅꯨꯡꯉꯥꯏꯇꯦꯀꯣ꯫
ꯎꯝ ꯑꯣ
ꯑꯩ ꯂꯩꯕꯁꯦ
ꯎꯝ
ꯑ ꯂꯩꯕ ꯀꯩꯅꯣꯁꯦ ꯃꯣꯏꯒꯤꯅꯦꯕ
ꯑꯣ꯫
ꯃꯣꯏ ꯅꯤꯁꯤꯁꯦ ꯒ꯭ꯟ ꯇꯥꯕ ꯑꯩ ꯍꯥꯏꯁꯦ
ꯑꯥ ꯑꯥ ꯇꯥꯏꯌꯦ ꯀꯔꯤꯁꯨ ꯇꯧꯗꯦ ꯑꯗꯨꯗꯤ꯫
ꯍꯥꯏꯗꯤ ꯀꯩꯅꯣ ꯂꯝꯄꯥꯛꯅꯤ ꯂꯝꯄꯥꯛꯇ ꯂꯩꯔꯕꯅꯦꯕ
ꯑꯣ ꯑꯣ
ꯍꯥꯟꯅꯗꯤ ꯃꯣꯏꯒꯤ ꯌꯨꯝ ꯑꯣꯏꯕꯅꯦꯕ ꯂꯥꯟ ꯊꯣꯛꯄꯒꯤ ꯆꯦꯟꯈ꯭ꯔꯦ ꯑꯗꯨꯒꯤ ꯃꯤꯒꯤ ꯀꯩꯅꯣ ꯑꯣꯟ ꯑꯣꯟꯊꯣꯛꯈ꯭ꯔꯦꯕ ꯌꯨꯝꯁꯦ꯫ ꯒꯌꯥꯟ ꯇꯥꯔꯕ꯭ꯔꯥ ꯑꯩꯅ ꯍꯥꯏꯁꯦ ꯃꯄꯨꯁꯦ ꯀꯩꯅꯣ ꯑꯣꯏꯈ꯭ꯔꯕ
ꯎꯝ ꯎꯝ ꯍꯣꯏ
ꯑꯅꯤꯃꯛ ꯅꯨꯡꯉꯥꯏꯇꯦꯗ ꯑꯃꯁꯨ ꯑꯃꯁꯨ ꯀꯣ
ꯅꯨꯡꯉꯥꯏꯗꯤ ꯍꯣꯏ
ꯎꯝ ꯑꯃꯗ ꯑꯃ ꯑꯣꯏꯁꯨ ꯋꯥꯔꯝꯗꯣꯏꯅꯦ ꯑꯅꯤꯃꯛ ꯋꯥꯔꯝꯗꯣꯏꯅꯦ ꯍꯣꯏ ꯑꯩꯈꯣꯏꯗꯗꯤ ꯀꯩꯁꯨ ꯇꯧꯗꯦ ꯑꯩꯈ ꯆꯠꯊꯣꯛ ꯆꯠꯁꯤꯟ ꯀꯔꯤꯝ ꯇꯧꯗꯦ
ꯑꯣꯥ
ꯅꯣꯏꯁꯨ ꯇꯧꯔꯝꯃꯣꯏꯅ ꯇꯧꯕ꯭ꯔꯥ꯫
ꯑꯧ ꯃꯅꯦ
ꯑꯣ
ꯁꯤꯕꯁꯨ ꯌꯥꯎꯕꯅꯦ
ꯑꯁ ꯍꯣꯏ ꯅꯨꯡꯉꯥꯏꯇꯦ ꯑꯗꯨꯒꯨꯝꯕꯗꯣ
ꯌꯥꯝ ꯌꯥꯎꯋꯤꯗ
ꯍꯣꯏ ꯑꯁ ꯑꯩꯗꯤ ꯑꯗꯨꯒꯨꯝꯕꯗꯣ ꯑꯩ ꯑꯩ ꯃꯤꯠꯅ ꯌꯦꯡꯕ ꯉꯝꯃꯣꯏꯉꯣ
ꯎꯝ
ꯌꯥꯝ ꯅꯨꯡꯁꯤꯒꯅꯤꯅꯣ ꯑꯗꯨꯏ ꯇꯧꯗꯣ
ꯇꯞ ꯌꯦꯗ
ꯍꯣꯏ
ꯀꯔꯤꯒꯤꯅꯣ ꯈꯪꯗꯦꯅꯦ ꯀꯩ ꯍꯥꯏꯕ꯫
ꯋꯥꯥꯏꯕ ꯋꯥꯔꯤ ꯁꯥꯟꯅꯕꯁꯨ꯫
ꯍꯣꯏ ꯉꯔꯥꯡ ꯅꯨꯡꯗꯥꯡꯗ ꯑꯩ ꯄꯨꯡ ꯉꯔꯥꯡ ꯅꯨꯡꯗꯥꯡ ꯍꯥꯏꯔꯁꯨ ꯉꯁꯤ ꯑꯌꯨꯛ ꯍꯥꯏꯕ ꯇꯥꯔꯦꯀꯣ꯫
ꯑꯥ ꯑꯥ ꯑꯥ
ꯑꯩ ꯑꯩꯁꯦ ꯄꯨꯡ ꯑꯍꯨꯝꯅ ꯇꯨꯝꯅꯦꯕ ꯃꯣꯏꯁꯦ ꯕꯣꯜ ꯌꯦꯡꯕ ꯀꯥꯡꯕꯨꯁꯦ
ꯍꯣꯏ ꯑꯁ ꯂꯥꯎꯔꯝꯃꯅꯤ ꯍꯣꯏ ꯑꯩꯈꯣꯏ ꯌꯥꯝ ꯂꯥꯎꯅꯕꯅꯦ ꯑꯩꯈꯣꯏꯗꯤ ꯑꯗꯨꯝ ꯅꯨꯡꯇꯤꯒꯤ ꯄꯨꯡ ꯑꯅꯤ ꯑꯅꯤ ꯃꯈꯥꯏ ꯑꯍꯨꯝ ꯑꯗꯨꯋꯥꯏꯗ ꯇꯨꯝꯕꯅꯤꯅ ꯑꯩꯈꯣꯏꯗꯤ ꯀꯩꯝ ꯈꯟꯗ꯭ꯔꯦ ꯃꯣꯏ ꯂꯥꯎꯔꯁꯨ
ꯍꯣꯏ
ꯎꯝ
ꯃꯄꯥꯟꯗ ꯂꯩꯕꯁꯨ ꯑꯗꯨꯝ ꯇꯧꯕꯅꯦ
ꯎꯝ ꯍꯣꯏ
ꯑꯩꯈꯣꯏꯒꯤ ꯀꯩꯅꯣꯗꯣ ꯇꯨꯝꯕ ꯃꯇꯝ ꯆꯥꯕ ꯃꯇꯝꯗꯣ
ꯎꯝ ꯅꯣꯏ ꯅꯥꯏꯗꯕꯅꯦ ꯃꯛ ꯃꯇꯝ ꯅꯥꯏꯅ ꯆꯥꯛ ꯀꯨꯝꯕ ꯀꯩꯀꯩ ꯄꯨꯏꯕ ꯑꯩꯈꯣꯏꯅ ꯃꯇꯝ ꯅꯥꯏꯅ ꯆꯥꯖꯗꯕ
ꯅꯣꯏ ꯅꯣꯏ ꯌꯦꯡꯕ꯭ꯔꯣꯕꯣ
ꯌꯦꯉꯦ ꯑꯗꯣ ꯑꯩꯗꯤ ꯍꯧꯖꯤꯛꯀꯥꯟꯗꯤ ꯌꯦꯡꯗ꯭ꯔꯦ ꯑꯩꯒꯤꯗꯤ ꯑꯩ ꯁꯞꯄꯣꯔꯠ ꯇꯧꯕꯗꯣ ꯂꯩꯍꯧꯔꯦ ꯑꯗꯨꯅ ꯌꯦꯡꯅꯤꯡꯗ꯭ꯔꯦ
ꯑꯗꯨ ꯑꯣꯏꯔꯅꯦ ꯀꯩꯅꯣ ꯄꯤꯅ ꯍꯧꯕꯗꯣ ꯑꯣꯏꯔꯝꯒꯅꯤꯀꯣ
ꯑꯥ ꯑꯗꯨꯒ ꯀꯩꯅꯣꯒ ꯑ ꯄꯤꯅꯍꯧꯕꯗꯣ ꯂꯩꯍꯧꯔꯦ
ꯎꯝ ꯕꯤꯁꯨ
ꯑ ꯏꯟꯅ ꯍꯧꯕꯗꯨꯁꯨ ꯂꯩꯍꯧꯔꯦ ꯑꯗꯨꯁꯨ
ꯑꯦꯟꯅ ꯍꯣ ꯑꯣ ꯍꯣꯏ ꯍꯣꯏ ꯍꯣꯏ
ꯎꯝ
ꯖꯌꯦꯟ ꯑꯃ ꯌꯥꯎꯕꯗꯣ
ꯑꯥ ꯑꯁ ꯄꯤꯅ ꯍꯧꯕꯗꯣ ꯂꯩꯍꯧꯕ ꯀꯥꯟꯗ ꯑꯁ ꯊꯝꯃꯣꯏ ꯁꯣꯛꯄꯁꯤꯗꯤꯀꯣ
ꯑꯗꯨꯗꯤ ꯆꯪ ꯄꯣꯜꯇ ꯈꯔꯗꯤ ꯆꯪꯉꯦꯀꯣ
ꯎꯝ ꯑꯗꯨꯒ ꯑꯃꯨꯛ ꯍꯦꯟꯅ ꯍꯧꯕꯒꯤꯅ ꯆꯥꯛꯑꯦ ꯃꯣꯏꯒꯤ ꯁꯥꯟꯅꯃꯤꯟꯅꯕꯗ ꯃꯉꯣꯟꯗ ꯄꯤꯔꯝꯃꯗꯤ ꯑꯃ ꯑꯋꯥꯡꯕ ꯑꯃ ꯌꯥꯝ ꯍꯩꯕꯗꯣ
ꯍꯣꯏ
ꯃꯉꯣꯟꯗ ꯄꯤꯔꯝꯃꯗꯤ ꯆꯟꯕꯨ ꯆꯟꯒꯅꯤ ꯃꯣꯏꯅꯕꯨ ꯉꯝꯒꯅꯤ
ꯃꯣꯏꯗꯤ ꯀꯩꯅꯣ ꯇꯤꯝꯃꯦꯠꯇꯣ ꯌꯥꯗꯕꯒꯤꯅꯦ
ꯍꯣꯏ ꯃꯣꯏꯗꯣ ꯍꯣꯏ ꯃꯉꯣꯟꯗ ꯌꯥꯝꯅ ꯀꯩꯅꯣ ꯈꯪꯗꯦ ꯑꯗꯨ ꯑꯗꯨ ꯍꯩꯕ ꯃꯥꯣꯟꯗ ꯄꯤꯔꯝꯃꯗꯤ ꯆꯟꯒꯅꯤ
ꯃꯥꯅꯦ ꯃꯥ
ꯁꯥꯎꯅꯤꯡꯉꯦ ꯑꯗꯨꯗ ꯌꯥꯝ ꯏ ꯀꯥꯕꯅꯦ ꯍꯦꯡ
ꯃꯥꯁꯨ ꯄꯦꯗꯤꯠ ꯀꯩꯅꯣ ꯂꯧꯅꯤꯡꯉꯨꯅꯤꯅꯦ
ꯎꯝ ꯍꯣꯏ ꯍꯩꯁꯨ ꯍꯩꯇꯅ ꯈꯣꯠꯂ ꯃꯥꯅꯦ
ꯑꯩꯁꯨ ꯌꯦꯡꯕꯅꯦ ꯏꯅ ꯍꯧꯕꯗ ꯁꯄꯣꯔꯠ ꯇꯧꯕꯅꯦꯕ
ꯎꯝ
ꯌꯥꯝ ꯅꯨꯡꯉꯥꯏꯇꯦ꯫
ꯍꯣꯏ ꯅꯨꯡꯉꯥꯏꯇꯦ
ꯀꯞꯑꯒ ꯆꯠꯈ꯭ꯔꯦ ꯃꯥꯁꯨ
ꯍꯣꯏ ꯑꯩꯈꯣꯏꯁꯨ ꯀꯞꯅꯤꯡꯉꯦ ꯁꯞꯄꯣꯔꯠ ꯇꯧꯔꯒꯀꯣ
ꯍꯣꯏ ꯊꯋꯥꯏ ꯌꯥꯝꯨꯛ ꯌꯥꯎꯅ ꯀꯩꯅꯣ ꯇꯧꯕꯅꯦꯕ
ꯌꯥꯝ ꯅꯨꯡꯉꯥꯏꯇꯦꯀꯣ
ꯍꯣꯏ
ꯍꯣꯏ ꯌꯦꯡꯕ ꯃꯤꯅ ꯍꯦꯟꯅ ꯋꯥꯏꯗ꯫
ꯃꯥꯅꯦ
ꯀꯅꯥꯅꯣ